ꯇꯥꯕ꯭ꯔꯣ
ꯅꯨꯡꯉꯥꯏꯔꯤꯕ꯭ꯔꯣ
ꯑꯁ ꯅꯨꯡꯉꯥꯏꯕꯅ ꯅꯨꯡꯉꯥꯏꯕꯅ
ꯌꯥꯝ ꯅꯨꯡꯁꯤꯔꯦꯀꯣ ꯃꯤꯒꯗꯤ
ꯑꯗꯨꯅꯦ ꯌꯥꯝ ꯅꯨꯡꯁꯤꯔꯛꯇꯣꯏꯅꯤ ꯑꯁ ꯑꯩꯗꯤ ꯍꯧꯖꯤꯛ ꯀꯩꯅꯣꯗ ꯃꯊꯛꯇꯣ ꯑꯗꯨ ꯇꯦꯔꯦꯁꯇꯤ ꯌꯧꯗꯦꯕ ꯇꯦꯔꯦꯁ ꯌꯧꯗꯕꯤꯗ ꯃꯊꯛꯇ ꯅꯨꯡꯁꯤꯠ ꯂꯥꯡꯉꯒ ꯂꯦꯞꯄꯒ ꯂꯩꯕꯅꯦ ꯅꯨꯡꯉꯥꯏꯌꯦ ꯅꯣꯏꯗꯤ ꯅꯨꯡꯁꯤꯠ ꯂꯛꯄ꯭ꯔꯥ ꯀꯃꯥꯏꯟ ꯇꯧꯕ꯭ꯔꯥ
ꯅꯨꯡꯁꯤꯠ ꯂꯩꯌꯦ ꯑꯩꯈꯣꯏꯗꯤ ꯗꯨꯝ ꯅꯨꯡꯁꯤꯠ ꯂꯩꯕ ꯈꯛꯇꯅꯦ
ꯅꯨꯡꯉꯥꯏꯌꯦꯀꯣ ꯅꯣꯏꯁꯨ ꯌꯥꯝ ꯅꯨꯡꯉꯥꯏꯌꯦ ꯑꯩꯈꯣꯏꯗꯣ
ꯎꯝ
ꯑꯥ ꯑꯩꯈꯣꯏꯅ ꯍꯧꯖꯤꯛ ꯂꯩꯔꯤꯕ ꯃꯐꯝꯒꯤ ꯏꯁꯤꯡꯒꯨꯝꯕꯗꯣ ꯑꯗꯨ ꯃꯈꯥꯗꯒꯤ ꯑꯗꯨꯝ ꯏꯁꯤꯡ ꯂꯧꯕꯗꯣ ꯈꯪꯉꯦꯀꯣ ꯑꯗꯨꯃꯥꯏꯅ ꯂꯧꯕꯅꯦꯕ ꯃꯈꯥꯗꯒꯤ ꯏꯁꯤꯡ ꯀꯩꯅꯣ ꯊꯣꯛꯄꯗꯣ ꯑꯗꯨꯃꯥꯏꯅ ꯂꯧꯔꯤꯅꯦ ꯑꯗꯨꯒꯤ ꯏꯁꯤꯡꯗꯣ ꯌꯥꯝ ꯏꯪꯕ ꯋꯥꯅꯤꯗ ꯑꯗꯣ ꯑꯩꯈꯣꯏ ꯑꯗꯨꯒꯨꯝꯕꯒꯤ ꯇꯦꯡꯀꯤ ꯑꯍꯨꯝ ꯁꯥꯏꯌꯦ ꯑꯩꯈꯣꯏꯔꯣꯝꯗ ꯑꯩꯈꯣꯏ ꯌꯨꯝ ꯃꯅꯥꯛꯇ
ꯆꯤꯡꯅ ꯅꯨꯡꯉꯥꯏ ꯔꯝꯒꯅꯤ ꯅꯣꯏ
ꯍꯣꯏ ꯏꯁꯤꯡꯕꯨꯗꯤ ꯑꯗꯨꯝ ꯅꯨꯡꯉꯥꯏ ꯍꯥꯏꯇꯥꯔꯦ ꯍꯥꯏꯕꯗꯤ ꯏꯁꯤꯡꯗꯣ ꯋꯥꯠꯇꯦꯕꯀꯣ
ꯅꯨꯡꯉꯥꯏꯔꯗꯤ ꯌꯥꯔꯦ ꯂꯝꯕꯤ ꯂꯥꯞꯄꯁꯨ
ꯍꯥꯥ
ꯏꯁꯤꯡ ꯅꯨꯡꯉꯥꯏꯔꯗꯤ ꯌꯥꯔꯦ
ꯍꯣꯏ ꯏꯁꯤꯡꯁꯨ ꯃꯄꯨ ꯃꯄꯨꯁꯨ ꯐꯩꯌꯦ ꯏꯁꯤꯡꯁꯨ ꯐꯩ ꯑꯗꯨ ꯃꯩꯁꯨ ꯑꯗꯨꯝ ꯄꯤꯌꯦꯅ ꯃꯥꯅ ꯑꯗꯨꯒꯤ ꯑꯗꯨꯝ ꯅꯨꯡꯉꯥꯏꯌꯦ ꯏꯁꯤꯡꯒꯤ ꯃꯩꯒꯤ ꯍꯥꯏꯔꯗꯤ ꯀꯩꯝꯇ ꯋꯥꯠꯇꯦꯕ ꯑꯩꯈꯣꯏꯗꯣꯀꯣ ꯑꯗꯨ ꯑꯗꯨꯗꯤ ꯌꯥꯝ ꯅꯨꯡꯉꯥꯏꯌꯦꯗ ꯅꯣꯏꯗꯤ
ꯈꯣꯏ ꯑꯗꯨꯝ ꯇꯋꯦꯟꯇꯤꯐꯣꯔ ꯐꯣꯔ ꯑꯥꯋꯥꯔꯅꯤ
ꯏꯁꯤꯡꯗꯣ
ꯎꯝ
ꯑꯣ ꯌꯥꯝ ꯐꯩꯌꯦꯅꯦ ꯅꯣꯏꯗꯤ ꯑꯗꯨꯗꯤ
ꯎꯝ
ꯑꯁ ꯑꯩꯈꯣꯏ ꯔꯣꯝꯒꯤ ꯎꯆꯦꯛ ꯈꯣꯡꯕꯒ ꯀꯔꯤ ꯇꯧꯕꯒ ꯑꯁ ꯅꯨꯡꯗꯤ ꯅꯨꯡꯉꯥꯏꯌꯦ ꯆꯤꯡꯗꯒꯤ ꯆꯤꯡꯅꯦꯕꯀꯣ ꯗꯨꯝ ꯃꯐꯝꯗꯣ ꯅꯨꯡꯁꯤꯕꯗꯣ ꯈꯪꯕ꯭ꯔꯥ
ꯎꯝ
ꯌꯦꯟꯒꯤ ꯌꯦꯟ ꯅꯠꯇꯦ ꯎꯆꯦꯛꯀꯤ ꯈꯣꯟꯖꯦꯜ ꯇꯥꯗ꯭ꯔꯣ
ꯇꯏꯑꯦ
ꯑꯗꯨꯅꯦ ꯌꯥꯝ ꯅꯨꯡꯁꯤꯕꯅꯦ ꯎꯆꯦꯛ ꯂꯣꯏꯅ ꯑꯗꯨꯝ ꯄꯥꯏꯔ ꯄꯥꯏꯔꯒꯀꯣ ꯂꯩꯕꯅꯦꯕ ꯑꯩꯈꯣꯏ ꯂꯩꯀꯥꯏꯗꯨ
ꯍꯨꯃ ꯁꯃꯗꯣ
ꯁꯥꯕ꯭ꯔꯣ
ꯏꯪꯉꯤꯗ ꯍꯧꯖꯤꯛ ꯅꯣꯡ ꯆꯨꯕ ꯇꯧꯔꯦ
ꯑꯣ
ꯅꯣꯡ ꯆꯨꯔꯤ ꯆꯨꯒꯦ ꯇꯧꯔꯦ
ꯍꯥꯥ
ꯍꯥꯥ
ꯀꯩ ꯍꯥꯏꯕ
ꯅꯣꯡ ꯆꯨꯒꯦ ꯆꯨꯒꯦ ꯇꯧꯔꯦ ꯍꯧꯖꯤꯛ
ꯅꯣꯡꯆꯨꯒꯦ ꯇꯧꯕꯁꯦ ꯌꯥꯝ ꯐꯕꯅꯤ ꯑꯩꯈꯣꯏꯗꯤ ꯍꯣꯔꯦꯟ ꯄꯨ ꯆꯨꯔꯛꯀꯦꯔꯥꯗꯤ ꯈꯪꯗꯦꯀꯣ ꯍꯧꯖꯤꯛꯇꯤ ꯅꯨꯡꯁꯥ ꯀꯟꯅ ꯁꯥꯔ ꯂꯩꯌꯦ ꯑꯁ ꯍꯧꯖꯤꯛ ꯅꯨꯡꯁꯤꯠ ꯂꯥꯛꯑꯦ ꯑꯩꯅ ꯂꯩꯕꯁꯦ ꯈꯪꯗꯦ ꯑꯗꯨꯝ ꯅꯨꯃꯤꯠ ꯃꯔꯛꯇꯅ ꯑꯥ ꯅꯨꯡꯁꯤꯠ ꯁꯨꯛꯂꯥꯛ ꯂꯥꯛꯇꯕꯀꯣ ꯅꯨꯡꯊꯤꯟꯗ ꯑꯣꯏꯔꯁꯨ ꯃꯔꯛꯇꯅ ꯅꯨꯡꯁꯤꯠ ꯑꯗꯨꯝ ꯅꯨꯡꯉꯥꯏꯅ ꯇꯧꯔꯛꯄ ꯍꯥꯏꯇꯥꯔꯦ ꯉꯁꯤꯁꯨ ꯅꯨꯡꯁꯤꯠꯇꯤ ꯈꯔꯗꯤ ꯌꯥꯝꯅ ꯂꯥꯛꯈ꯭ꯔꯦ ꯑꯩ ꯍꯧꯖꯤꯛ ꯈꯛꯇꯅꯤꯗ ꯃꯊꯛ ꯀꯥꯕꯗꯤ ꯉꯁꯥꯏ ꯏꯆꯦꯈꯣꯏꯅꯤ ꯋꯥꯔꯤ ꯁꯥꯟꯅꯔꯒꯀꯣ ꯑꯗꯨꯝ ꯂꯩ
ꯀꯩꯗꯉꯩ ꯐꯥꯎꯕ ꯅꯣꯏ ꯅꯆꯦ ꯁꯨꯇꯤꯗꯤ
ꯑꯩꯈꯣꯏ ꯏꯆꯦꯗꯣ ꯁꯤꯒꯤ ꯊꯥꯒꯤ ꯇꯥꯔꯤꯛ ꯇꯔꯥ ꯇꯔꯥꯃꯔꯤꯒꯨꯝꯕ ꯐꯥꯎ ꯁꯨꯇꯤ ꯂꯩꯕꯅꯦ
ꯑꯁ ꯇꯧꯔꯦ ꯑꯃꯨꯛ ꯑꯩꯈꯣꯏ ꯑꯩꯈꯣꯏ ꯌꯨꯝ ꯃꯅꯥꯛꯒꯤ ꯌꯣꯡꯁꯤꯡꯁꯦ ꯌꯥꯝꯅ ꯁꯥꯊꯤꯌꯦꯕꯀꯣ ꯍꯧꯖꯤꯛꯁꯨ ꯃꯤ ꯑꯗꯨꯃꯛ ꯂꯩꯇꯦ ꯑꯗꯨꯝ ꯃꯣꯏꯁꯦ
ꯖꯪꯒꯜ
ꯖꯪꯒꯜ ꯅꯠꯇ ꯑꯣ ꯎꯃꯪꯗꯒꯤ ꯎꯃꯪꯗꯒꯤ ꯎꯃꯪꯗꯒꯤ ꯍꯣꯏ ꯑ ꯌ‌ꯣꯡꯁꯦ ꯌꯥꯝ ꯅꯨꯡꯁꯤ ꯅꯨꯡꯁꯤꯕ ꯃꯆꯥ ꯃꯆꯥꯗꯣ
ꯎꯝ
ꯃꯁꯛ ꯐꯖꯕ ꯌꯥꯝ ꯂꯩꯌꯦꯕ ꯅꯍꯥꯟꯁꯨ ꯑꯩꯈꯣꯏꯒꯤ ꯊꯣꯡꯅꯥꯎꯗ ꯐꯝ ꯑꯩꯁꯦ ꯃꯣꯏ ꯌꯦꯡꯉꯦꯕꯀꯣ ꯑꯩꯅ ꯃꯣꯏ ꯌꯦꯡꯒ‌ꯦ ꯍꯥꯏ ꯌꯦꯡꯕ ꯃꯣꯏꯁꯨ ꯑꯩ ꯌꯦꯡꯒ‌ꯦ ꯍꯥꯏꯅ ꯌꯦꯡ ꯂꯩꯕꯅꯦ ꯒ꯭ꯌꯥꯟ ꯇꯥꯕ꯭ꯔꯥ ꯑꯃ ꯃꯣꯏꯗꯤ ꯌꯥꯝꯅ ꯍꯩꯌꯦꯕ ꯒ꯭ꯌꯥꯟ ꯌꯥꯝ ꯇꯥꯏꯑꯦꯕ
ꯍꯣꯏ ꯅꯪ ꯈꯣꯟꯖꯦꯜꯗꯣ ꯐꯖꯅ ꯁꯦꯡꯅ ꯉꯥꯡꯉꯣ ꯇꯥꯗ‌ꯦ ꯍꯥꯏꯕꯗꯤ ꯇꯨꯝꯃꯒ ꯉꯥꯡꯕ ꯃꯥꯜꯂꯦ ꯇꯥꯗ꯭ꯔꯣ
ꯇꯥꯏꯌ‌ꯦ
ꯋꯥꯔꯤ ꯍꯥꯏꯔꯛꯑꯣꯅꯦ ꯀꯔꯤꯔꯣ ꯅꯪꯗꯤ
ꯍꯥꯏꯔꯤꯁꯤꯗꯤ
ꯌꯥꯝ ꯍꯥꯏꯌꯣ ꯊꯥꯏꯅꯒꯤ ꯅꯣꯏ ꯀꯩꯅꯣ ꯍꯥꯏ ꯁ꯭ꯀꯨꯜ ꯀꯥꯕꯒꯤ ꯃꯇꯝꯒꯤ ꯋꯥꯔꯤ ꯂꯤꯌ‌ꯣ ꯇꯥꯥꯁꯦ
ꯁꯍꯥꯏꯁ꯭ꯀꯨꯜ ꯀꯥꯕꯒꯤ ꯋꯥꯔꯤꯁꯦ ꯀꯥꯎꯔꯦꯅꯦ ꯅꯣꯏ
ꯑꯁ ꯊꯨꯃꯟꯗ꯭ꯔꯣ ꯍꯧꯖꯤꯛ ꯀꯥꯎꯔꯤꯁꯦ
ꯎꯝ ꯀꯥꯎꯈ꯭ꯔꯦ ꯌꯥꯝ ꯀꯥꯎꯈ꯭ꯔꯦ ꯌꯥꯝ ꯀꯥꯎꯈ꯭ꯔꯦ
ꯀꯥꯎꯕ ꯌꯥꯗꯦ ꯑꯁ ꯁꯤꯃꯨꯛ ꯁꯥꯕꯅꯤ
ꯅꯣꯏ ꯌꯥꯝ ꯁꯥꯕ꯭ꯔꯣ ꯍꯧꯖꯤꯛ
ꯍꯣꯏ ꯎꯆꯦꯛ ꯍꯧꯖꯤꯛ ꯁꯥꯕ ꯀꯥꯟꯗ ꯎꯆꯦꯛꯇꯣ
ꯎꯝ
ꯌꯨꯝꯒꯤ ꯃꯊꯛꯗ ꯇꯣꯡꯉꯒ ꯂꯩ ꯁꯥꯗ ꯖꯥꯠꯂꯣ ꯈꯪꯗꯦ ꯁꯤ ꯃꯨꯛ ꯁꯥꯕꯀꯥꯟꯗ ꯌꯥꯝ ꯁꯥꯏꯌꯦꯕ ꯇꯥꯗ꯭ꯔꯣ ꯇꯥꯕ꯭ꯔꯣ ꯍꯜꯂꯣ ꯇꯥꯕ꯭ꯔꯣ ꯀꯩꯗꯧꯔꯒꯦ ꯇꯥꯗ꯭ꯔꯦ ꯍꯜꯂꯣ ꯇꯥꯗ꯭ꯔꯣ ꯍꯜꯂꯣ ꯇꯥꯗꯕ꯭ꯔꯣ